ꯇꯕ꯭ꯔꯣ ꯑꯕ꯭ꯔꯣ ꯍꯜꯂꯣ ꯇꯥꯕ꯭ꯔꯣ ꯄꯔꯤꯗ ꯂ ꯍꯦꯕ꯭ꯔꯣ
ꯍꯜꯂꯣ
ꯑꯕ꯭ꯔꯣ
ꯇꯥꯏꯌꯦ ꯇꯥꯏꯌꯦ
ꯀꯔꯤ ꯇꯧꯔꯒ ꯂꯩꯕ꯭ꯔꯣ
ꯎꯝ ꯐꯖꯒ ꯂꯩ ꯑꯦ ꯅꯥꯟ ꯗꯦ ꯀꯔꯤ ꯆꯧꯔ ꯆꯂ ꯍꯥꯏꯗ꯭ꯔꯣ
ꯑꯗꯨꯝ ꯐꯝꯃꯦ ꯌꯥꯝ ꯅꯨꯡꯉꯥꯏꯈ꯭ꯔ ꯃꯥꯂꯦꯝꯦꯟ ꯑꯣꯏꯅꯁ ꯍꯥꯏꯗꯤ ꯇꯨꯝꯔꯒ ꯍꯧꯖꯤꯅ ꯍꯧꯒꯠꯂꯦ
ꯑꯁ ꯅꯨꯡꯉꯥꯏ ꯃꯥꯜꯂꯦꯍꯦ ꯑꯩꯈꯣꯏꯗꯤ ꯇꯨꯝꯕ ꯐꯪꯗꯦ
ꯑꯩꯈꯣꯏꯁꯨꯦ ꯌꯥꯝ ꯅꯨꯡꯉꯥꯏꯕ ꯅꯥꯇꯦꯗ
ꯍꯣꯏꯗꯤ ꯇꯨꯝꯕꯒꯁꯦ ꯐꯪꯕ ꯄꯣꯠ ꯅꯠꯇꯦ
ꯎꯝꯝ
ꯊꯕꯛ ꯆꯠꯂꯣꯏꯔꯣ
ꯊꯕ ꯊꯕꯛ ꯂꯩꯇꯦꯗ ꯇꯕ ꯈꯣꯠꯛꯄꯗꯤ ꯐꯖꯅ ꯇꯨꯝꯊꯣꯛꯈ꯭ꯔ ꯃꯥꯜꯂꯤꯅꯦ ꯑꯩ ꯉꯁꯤꯁꯦ
ꯐꯖꯅ ꯇꯨꯝꯈ꯭ꯔꯕꯣ
ꯍꯣꯏ ꯍꯧꯖꯤꯛ ꯍꯦꯛ ꯍꯧꯒꯠꯄꯗ ꯑꯍ ꯄꯨꯡ ꯑꯍꯨꯝ ꯍꯦꯜꯂꯝꯃꯦꯕ
ꯁꯔꯤ ꯇꯧꯔꯦ
ꯌꯥꯔꯤ ꯇꯧꯒꯅꯤ ꯍꯧꯖꯤꯛꯇꯤ ꯊꯕꯛꯇꯨ ꯇꯧꯕ ꯇꯥꯔꯦ ꯎꯝ
ꯄꯨꯔꯤ ꯄꯨꯔꯤ ꯇꯧꯔꯖꯥꯅꯣ
ꯀꯔꯤ ꯍꯥꯏꯕꯅꯣ
ꯇꯕꯤ ꯇꯧꯕꯅꯣ ꯍꯥꯏꯦꯕꯅꯦ
ꯀꯩꯁꯨ ꯇꯧꯗꯦꯗ
ꯀꯩꯝꯇ ꯆꯠꯂꯣꯏꯗ꯭ꯔꯣ
ꯍꯣꯏ ꯆꯠꯅꯤꯡꯉꯥꯏ ꯂꯩꯇꯦ ꯑꯗꯨ ꯑꯗꯨꯝ ꯂꯩꯕ ꯇꯥꯔꯦ
ꯑꯣ ꯀꯅꯥ ꯀꯅꯥ ꯂꯩꯕ꯭ꯔꯣ
ꯑꯩꯈꯣꯏ ꯏꯊꯟꯇ ꯂꯩꯌꯦ
ꯑꯣ
ꯏꯊꯟꯇ ꯂꯩꯌꯦ
ꯑꯣ ꯑꯣ ꯎꯝ
ꯑꯩ ꯍꯣꯏ ꯊꯕꯛꯇꯣ ꯑꯗꯨꯝ ꯅꯨꯡꯇꯤꯒꯤ ꯆꯠꯄ꯭ꯔꯥ ꯅꯠꯇ꯭ꯔꯒ ꯉꯁꯤ ꯊꯕꯥꯛ ꯂꯩꯕꯤꯒꯦ ꯆꯠꯄ꯭ꯔꯣ
ꯎꯝ ꯊꯒ ꯆꯂꯦ
ꯎ
ꯎꯝ ꯍꯤꯒꯤ ꯏ ꯆ ꯔꯖ ꯌꯦ ꯀ
ꯇꯧꯒꯗꯧꯕꯅꯤ
ꯅꯨꯄꯥꯅ ꯇꯧꯒꯗꯧꯕꯅꯤꯅꯦ ꯀꯩꯅꯣ
ꯅꯨꯄꯤꯅ ꯇꯧꯒꯗꯧꯕꯅꯤ ꯍꯟꯗꯛꯇꯤ
ꯑꯦ ꯍ ꯩ
ꯉꯁꯤꯗꯤ ꯀꯔꯤ ꯍꯟꯁꯥꯡ ꯆꯥꯕ꯭ꯔꯣ
ꯑꯁ ꯌꯦꯟꯁꯥꯡꯗꯤ ꯀꯔꯤ ꯌꯦꯟꯁꯥꯡꯂ ꯈꯪꯗ꯭ꯔꯦ ꯃꯣꯏꯅ ꯁꯥ ꯃꯇꯨꯞꯗꯁꯨ ꯈꯔ ꯌꯧꯋꯦ ꯀꯥꯡꯁꯣꯏꯁꯨ ꯌꯧꯋꯦ ꯑꯗꯨ ꯆꯥꯔꯦ ꯎꯝ
ꯀꯔꯤ ꯁꯥ ꯃꯇꯣꯡꯂꯣ
ꯀꯔꯤ ꯁꯥꯅꯣ ꯈꯪꯗꯦ
ꯀꯔꯤ ꯀꯔꯤ ꯍꯥꯏꯕꯗꯣ ꯀꯔꯤꯅꯣ ꯍꯥꯏꯕ
ꯁꯥꯒꯤ ꯄꯤꯁ ꯄꯤꯁꯇꯣ ꯃꯇꯨꯝ ꯃꯇꯨꯝꯗꯣ
ꯎꯝ ꯃꯇꯣꯡ ꯍꯥꯏꯌꯣ ꯃꯇꯨꯝ ꯅꯠꯇ꯭ꯔꯒ ꯃꯇꯨꯝ ꯃꯇꯨꯝ ꯍꯥꯏꯕꯗꯣ ꯑꯩ ꯒ꯭ꯌꯥꯟ ꯃꯥꯟ ꯇꯥꯗ꯭ꯔꯦꯅꯦ
ꯑꯁ ꯑꯗꯨ ꯍꯥꯏꯗꯣꯛꯈ꯭ꯔꯗꯤ ꯍꯥꯏꯗꯣꯛꯈ꯭ꯔꯦ ꯀꯩꯅꯣ
ꯎꯝ ꯖꯥꯠ ꯖꯥꯠꯅꯤꯍꯦ ꯃꯤꯁꯤꯡꯁꯦ
ꯖꯥꯠ ꯖꯥꯠ ꯍꯥꯏꯕꯗꯨꯅꯦ
ꯉꯁꯤ ꯋꯔꯥꯜ ꯀꯕ ꯌꯦꯡꯒꯗ꯭ꯔꯣ
ꯉꯁꯤꯗꯤ ꯌꯦꯡꯗ꯭ꯔꯗꯤ ꯀꯗꯥꯏꯗꯒꯤ ꯐꯥꯏꯅꯦꯜ ꯑꯣꯏꯒꯗꯧꯕꯅꯤ
ꯀꯅꯥ ꯀꯅꯥꯒꯤ ꯃꯦꯁ ꯂꯩꯕ꯭ꯔꯣ
ꯑꯁꯤ ꯐ꯭ꯔꯥꯟꯁꯀ ꯃꯣꯔꯣꯛꯀꯣ ꯂꯩꯕꯅꯤ
ꯑꯣ ꯅꯪꯗꯤ ꯀꯅꯥꯕꯨ ꯁꯄ꯭ꯔꯣꯠ ꯇꯧꯒꯅꯤ
ꯃꯣꯔꯣꯛꯀꯣꯕꯨ ꯁꯞꯄ꯭ꯔꯣꯠ ꯇꯧꯅꯤ ꯐ꯭ꯔꯥꯟꯁꯗꯤ ꯑꯩꯒꯤ ꯑꯦꯒꯦꯟꯁꯅꯤ
ꯀꯔꯤꯒꯤꯅꯣ
ꯅꯨꯡꯁꯤꯗꯕ
ꯀꯃꯥꯏꯅ ꯅꯨꯡꯁꯤꯗꯕꯅꯣꯀꯣ
ꯑꯩꯈꯣꯏꯒꯤꯗꯤ ꯌꯦꯡꯅꯤꯡꯗꯦ ꯍꯥꯏ ꯃꯣꯏ ꯍꯤꯡꯕꯗꯨꯗꯤ ꯑꯩ ꯄꯥꯝꯗꯦ
ꯐ꯭ꯔꯥꯟꯁꯄꯨꯗꯤ ꯑꯩꯈꯣꯏꯗꯤ ꯁꯞꯄ꯭ꯔꯣꯠ ꯇꯧꯅꯤ ꯃꯣꯔꯣꯀꯣ ꯅꯠꯊ꯭ꯔꯣ ꯅꯍꯥꯟ ꯏꯪ꯭ꯂꯦꯟ ꯖꯄꯥꯥꯟꯕꯣ ꯖꯄꯥꯟꯗꯣ ꯃꯣꯏꯗꯒꯤ ꯁꯤꯕ ꯅꯠꯇ꯭ꯔꯣ
ꯅꯠꯇꯦ
ꯀꯅꯥꯔꯥ ꯃꯣꯔꯣꯛꯀꯣꯒ ꯀꯅꯥꯔ ꯁꯥꯅꯥꯕ ꯀꯥꯟꯗ ꯀꯅꯥꯅꯣ ꯁꯤꯕꯁꯦ
ꯃꯣꯔꯣꯛꯀꯣꯒ ꯃꯦꯛꯁꯤꯀꯣ ꯁꯥꯅꯕꯅꯦ
ꯑꯩꯅ ꯁꯄ꯭ꯔꯣꯠ ꯇꯧꯕ ꯈꯨꯗꯤꯡ ꯁꯤꯈ꯭ꯔꯦ ꯉꯁꯤꯗꯤ
ꯑꯔꯖꯦꯟꯇꯤꯅꯥꯗꯤ ꯉꯁꯤ ꯃꯦꯁ ꯂꯩꯇꯦ
ꯀꯅꯥꯒꯤ ꯍꯥꯏꯕ
ꯑꯔꯖꯁꯤ ꯅꯒꯦ
ꯃꯣꯏꯒꯤꯗꯤ ꯗꯦꯠ ꯇꯨꯌꯦꯜꯐꯇꯔ ꯊꯥꯔꯇꯤꯟꯗꯔꯥ ꯂꯩꯕꯅ
ꯑꯣ ꯌꯦꯅꯤ꯭ꯔꯦ ꯐꯥꯏꯅꯜ ꯃꯦꯁ ꯅꯨꯃꯤ ꯗꯦꯠ ꯀꯌꯥꯎꯗꯅꯣ
ꯗꯦꯠ ꯅꯥꯏꯟꯇꯤꯟꯗ ꯇꯥꯕꯅꯦ
ꯑꯁ ꯗꯦꯠ ꯊꯥꯔꯇꯤꯟ ꯍꯥꯏꯕ ꯅꯠꯇ꯭ꯔꯣ
ꯀꯗꯥꯏꯗꯒꯤꯅꯣ ꯍꯦ
ꯑꯩꯅ ꯇꯥꯕꯗꯤ
ꯀ꯭ꯋꯥꯇꯔ ꯀ꯭ꯋꯥꯇꯔ ꯐꯥꯏꯅꯦꯜꯗꯨ ꯗꯦꯠ ꯊꯥꯔꯇꯤꯟꯗ ꯂꯣꯏꯒꯅꯤ ꯗꯦꯠ ꯐꯤꯐꯇꯤꯟꯗ ꯐꯣꯔꯇꯤꯟꯗ ꯁꯤꯃꯤꯐꯥꯏꯅꯦꯜ ꯗꯦꯠ ꯐꯣꯔꯇꯤꯟꯒ ꯐꯤꯐꯇꯤꯟ ꯇꯧꯒꯅꯤ ꯑꯗꯨꯒ ꯁꯤꯛꯁꯇꯤꯟ ꯁꯚꯦꯟꯇꯤꯟ ꯑꯩꯇꯤꯟ ꯒꯦꯞ ꯂꯩꯈ꯭ꯔꯦ ꯑꯗꯣ ꯐꯥꯏꯅꯦꯜ ꯗꯦꯠ ꯅꯥꯏꯟꯇꯤꯟꯗ
ꯎꯝ
ꯀ ꯊꯥꯕ꯭ꯔꯣ
ꯇꯥꯏꯌꯦ ꯇꯥꯏꯌꯦ
ꯎ ꯑꯗꯣ ꯑꯁ ꯀꯔꯤ ꯇꯧꯁꯤꯔꯥ ꯈꯪꯗ꯭ꯔꯦ
ꯊꯕꯛ ꯇꯧꯔꯣꯅ
ꯊꯕꯛ ꯇꯧꯕꯗꯣ ꯇꯥꯟꯕꯒꯤꯅꯤꯅꯦ
ꯀꯔꯤꯒꯤ ꯇꯟꯕꯅꯦ ꯊꯕꯛ ꯇꯧꯕꯕꯨ ꯇꯜꯂꯗꯤ ꯀꯔꯤ ꯆꯥꯅꯤ꯫ ꯇꯧꯒꯗꯧꯕꯅꯤꯅꯦ ꯃꯤ ꯑꯣꯏꯏꯕꯁꯤꯡꯗꯤ ꯆꯥꯕ ꯃꯤꯁꯤꯡꯗꯤ ꯎꯆꯦꯛꯒꯨꯝꯅ ꯆꯥꯗ ꯃꯊꯟꯇ ꯁꯕꯥ ꯇꯧꯗ꯭ꯔꯁꯨ ꯐꯪꯕꯗꯤ ꯍꯥꯟꯅꯗꯤ ꯐꯪꯒꯗꯧꯕ ꯐꯪꯗ꯭ꯔꯒ
ꯑꯩꯈꯣꯏꯗꯤ ꯇꯥꯟꯗ꯭ꯔꯗꯤ ꯐꯪꯗꯦꯕ ꯊꯕꯛ ꯁꯨꯗ꯭ꯔꯗꯤ ꯐꯪꯗꯦꯕ
ꯑꯩꯈꯣꯏꯗꯤ ꯊꯕꯛꯇꯛꯇ ꯌꯥꯝ ꯋꯥꯕ ꯅꯥꯇꯕꯅꯤꯅ ꯅꯣꯏꯗꯤ ꯑꯗꯨꯝ ꯇꯧꯕ ꯌꯥꯕꯅꯦ
ꯎꯝ ꯅꯪꯒ ꯑꯩꯍꯣꯏꯒ ꯀꯔꯤ ꯈꯦꯠꯅꯅꯥꯕ꯭ꯅꯣꯅꯦ꯫
ꯑꯩꯈꯣꯏꯗꯤ ꯌꯥꯗꯦ
ꯇꯥꯟꯕꯅ ꯉꯝꯈ꯭ꯔꯕ
ꯎꯝ
ꯇꯟꯕꯗꯣ ꯅꯪꯅ ꯉꯝꯒ ꯉꯝꯅꯤꯉꯥꯏ ꯍꯣꯠꯅꯒꯗꯧꯕꯅꯤꯅꯦ
ꯑꯩꯈꯣꯏꯗꯤ ꯈꯔ ꯁꯨꯕꯗꯣ ꯆꯍꯤ ꯆꯍꯤꯒꯤ ꯁꯨꯕꯅꯦꯕ
ꯑꯁ ꯑꯗꯨ ꯑꯗꯨꯗꯤ ꯎꯝ ꯐꯥꯡꯗꯧꯕ ꯆꯍꯤꯗꯤ ꯀꯔꯤ ꯆꯥꯅꯤꯌꯦ
ꯑꯗꯨ ꯐꯪꯗꯕ ꯆꯍꯤꯗꯤ ꯀꯔꯤ ꯂꯥꯛꯄꯗꯣ ꯇꯝꯕ ꯉꯝꯗꯦꯅ ꯑꯗꯨ ꯁꯨꯔꯒ ꯂꯩꯒꯗꯧꯕꯅꯤꯅꯦ ꯃꯔꯛ ꯃꯔꯛꯇꯤ ꯑꯩꯈꯣꯏꯁꯨ
ꯅꯨꯡꯇꯤꯒꯤ ꯁꯨꯒꯗꯕꯅꯤꯅꯦ ꯃꯇꯝ ꯆꯨꯞꯄ ꯁꯨꯗ꯭ꯔꯗꯤ ꯆꯍꯤꯒꯤ ꯅꯣꯡꯃꯅ ꯃꯔꯛ ꯑꯃꯔ ꯁꯨꯔꯒ ꯆꯍꯤ ꯆꯥꯕꯅꯤ ꯍꯥꯏꯔꯗꯤ ꯎꯝ ꯑ ꯐꯠꯇꯕ ꯆꯍꯤꯗꯨꯗ ꯐꯪꯗ꯭ꯔꯕꯗꯤ ꯀꯔ ꯀꯔꯤ ꯆꯥꯒꯅꯤ ꯍꯥꯏꯕꯅꯤꯗ ꯅꯨꯡꯇꯤꯒꯤ ꯇꯧꯔꯗꯤ ꯅꯣꯡꯃ꯫ ꯎꯝ ꯃꯥꯥꯡ꯭ꯈꯔꯁꯨ ꯅꯣꯡꯃ ꯐꯥꯗꯔꯁꯨ ꯅꯣꯡꯃ ꯑꯗꯨ ꯇꯜ ꯄꯅꯤꯅ ꯅꯣꯡꯃꯥꯒꯤꯅ ꯅꯣꯡꯃꯥꯒꯤ ꯑꯦꯗꯖꯁ ꯇꯧꯅꯕ ꯇꯧ ꯐꯪꯗꯕ ꯅꯨꯃꯤꯠꯅ ꯑꯗꯨꯝ ꯑꯦꯖꯁ ꯇꯧꯅꯕ ꯑꯗꯨ ꯑꯗꯨꯗ ꯇꯒꯗꯧꯕꯅꯤꯅꯦ ꯅꯪꯒꯤ ꯋꯥꯈꯟꯁꯦ ꯂꯥꯜꯈꯔꯦ ꯅꯪꯒꯤ ꯋꯥꯈꯥꯟ ꯆꯣꯏꯔꯦ
ꯇꯧꯒꯅꯤꯗꯥ ꯈꯣꯏꯁꯨ ꯇꯧꯗ꯭ꯔꯗꯤ ꯀꯔꯤ ꯇꯧꯒꯅꯤ
ꯇꯧꯒꯗꯧꯕꯅꯦ ꯅꯨꯄꯥꯁꯤꯡꯁꯦ ꯅꯨꯄꯤꯗꯒꯤ ꯍꯦꯟꯅ ꯇꯧꯒꯗꯧꯕꯅꯦ꯫ ꯍꯣꯔꯦꯟꯅ ꯆꯥꯅ ꯇꯣꯛ ꯊꯣꯛꯈ꯭ꯔꯗꯤ ꯅꯇꯨ ꯅꯆꯥ ꯫ ꯂꯩꯔꯀꯥꯟꯗ ꯀꯅꯥ ꯀꯔꯤꯅ ꯄꯤꯖꯒꯅꯤ ꯂꯩꯇ꯭ꯔꯗꯤ ꯂꯩꯇ꯭ꯔꯗꯤ ꯂꯝꯕꯤꯗ ꯑꯗꯨꯝ ꯆꯥꯛ ꯅꯤꯔꯒ ꯆꯠꯀꯗꯧꯕꯅꯤꯅꯦ
ꯅꯣꯡꯃꯗꯤ ꯅꯨꯡꯉꯥꯏꯔꯛꯀꯅꯤꯗ
ꯎꯝ ꯇꯥꯟꯗ꯭ꯔꯒ ꯅꯣꯡꯃꯗꯤ ꯅꯨꯡꯉꯥꯏꯒꯅꯤ ꯉ ꯎꯝ ꯅꯣꯡꯃꯥꯗꯤ ꯅꯣꯡꯃꯥꯗꯤ ꯍꯥꯏꯅ ꯑꯗꯨꯝ ꯃꯤꯑꯣꯏꯕꯁꯦ ꯂꯩ ꯂꯩꯕꯒꯤꯗꯤꯅꯦ ꯆꯥꯎꯈꯠꯇꯕꯁꯦ ꯉꯁꯤꯁꯨ ꯇꯥꯟꯒꯅꯤ ꯍꯌꯦꯡꯁꯨ ꯇꯥꯟꯒꯅꯤ ꯅꯣꯡꯃꯁꯨ ꯇꯥꯟꯒꯅꯤ ꯑꯗꯨ ꯑꯗꯨꯒꯤ ꯋꯥꯈꯜ ꯂꯩꯒꯗꯧꯕꯅꯦꯕ ꯎꯝ ꯎꯝ ꯅꯨꯄꯥꯁꯤꯡꯁꯦ
ꯗꯨꯕꯨꯗꯤ ꯑꯗꯨꯕꯨ ꯑꯩꯈꯣꯏꯅ ꯇꯥꯟꯐꯝꯗꯨ ꯑꯩꯈꯣꯏ ꯃꯤ ꯃꯤꯉꯣꯟꯗ ꯆꯠꯂꯒ ꯊꯕꯛ ꯇꯧꯕ ꯌꯥꯏ ꯍꯥꯏꯔꯒ ꯑꯄꯥꯟꯇꯧ ꯇꯧꯕꯗꯤ ꯌꯥꯗ꯭ꯔꯦ
ꯅꯪ ꯑꯣꯐꯤꯁꯥꯔꯔꯣ ꯅꯪ ꯁꯤ ꯑꯦꯝꯔꯣ ꯅꯪ ꯑ ꯑꯣꯐꯤꯁꯔ ꯔꯦꯡꯀꯗ ꯂꯩꯇꯔꯒ ꯀꯔꯤꯒꯤ ꯃ ꯃꯤꯒꯤ ꯃꯈꯥꯗ ꯂꯩꯅꯤꯗꯕꯅꯣ ꯑꯗꯨ ꯂꯩꯅꯤꯉꯥꯏ ꯍꯣꯡꯅꯒꯗꯧꯕꯅꯤꯅꯦ ꯃꯤ ꯄ꯭ꯔꯥꯏꯝ ꯃꯤꯅꯤꯁꯇꯔ ꯑꯣꯏꯔꯁꯨ ꯁꯤ ꯑꯦꯝ ꯑꯣꯏꯔꯁꯨ ꯃꯤꯒꯤ ꯃꯈꯥꯗ ꯃꯤ ꯒꯤ ꯃꯈꯥꯗ ꯂꯩꯔꯒ ꯇꯧꯕꯅꯦ ꯃꯣꯏꯗꯤ ꯄꯨꯔꯥ ꯖꯏꯁꯤꯟ ꯑꯗꯨꯒꯤ ꯊꯕꯛꯗ ꯇꯧꯔꯤꯗꯨꯁꯨ ꯑꯗꯨꯝ ꯇꯧ ꯇꯧꯔꯒ ꯂꯩꯕꯅꯦ ꯑꯗ ꯊꯕ ꯍꯨꯖꯤꯛꯀꯥꯟꯒꯤ ꯊꯕ ꯄꯥꯔꯠ ꯇꯥꯏ ꯖꯣꯕ ꯀꯨꯝꯕ ꯀꯔꯤꯀꯔꯥꯒꯨꯝꯕꯗꯤ ꯃꯤꯒꯤ ꯃꯈꯥ ꯍꯥꯏꯔꯁꯨ ꯑꯗꯨꯝ ꯐ꯭ꯔꯥꯡꯂꯤ ꯃꯄꯨꯒ ꯊꯕꯛ ꯇꯧꯕ ꯅꯨꯝ ꯇꯧꯃꯤꯟꯅꯥꯕ ꯃꯈꯣꯏꯁꯦ ꯃꯔꯨꯞꯑꯣꯢꯅꯗꯨꯝ ꯇꯤꯟꯅꯔꯒ ꯊꯕꯛ ꯇꯧꯕ- ꯅ ꯑꯌꯥꯝꯕ ꯂꯩꯈ꯭ꯔꯦꯕ ꯑꯗꯨꯒꯨꯝꯕ ꯃꯔꯥꯛꯇꯁꯨ ꯇꯤꯟꯕ ꯉꯝꯗ꯭ꯔꯗꯤ ꯅꯪꯗꯤ ꯀꯔꯤ ꯇꯧꯅꯤ ꯃꯤꯒꯤ ꯈꯨꯜꯂꯒ ꯆꯒꯗꯧꯕꯅꯤꯅꯦ
ꯑꯩꯁꯨ ꯇꯧꯒꯅꯤꯗ ꯑꯩꯒꯤ ꯃꯈꯥꯗ ꯃꯤꯕꯨ ꯇꯧꯍꯟꯒꯅꯤꯗ
ꯅꯪꯒꯤ ꯃꯈꯥꯗ ꯃꯤ ꯇꯧꯕ ꯅꯨꯃꯤꯠꯁꯨ ꯂꯩꯒꯅꯤ ꯃꯤꯒꯤ ꯃꯈꯥꯗ ꯇꯧꯕ ꯅꯨꯃꯤꯠꯁꯨ ꯂꯩꯒꯅꯤ ꯅꯪ ꯅꯪ ꯅꯪ- ꯅꯪꯒꯤ ꯋꯥꯈꯜꯗ ꯃꯤꯒꯤ ꯃꯊꯛꯇ ꯂꯩꯒꯅꯤ ꯍꯥꯏꯕꯒꯤ ꯋꯥꯈꯜꯗꯤ- ꯄ꯭ꯔꯤꯊꯤꯕꯤꯗ ꯊꯕꯛ ꯍꯥꯏꯕꯁꯦ ꯃꯤꯒꯤ ꯃꯈꯥꯗ ꯇꯧꯗꯕ ꯊꯕꯛ ꯑꯝꯇ ꯂꯩꯇꯦ
ꯅꯨꯡꯉꯥꯏꯔꯛꯀꯅꯤ ꯅꯨꯡꯉꯥꯏꯔꯛꯀꯅꯤ ꯒ꯭ꯌꯥꯟ ꯇꯥꯔꯛꯄ ꯌꯥꯏꯌꯦ ꯅꯣꯡꯃꯗꯤ ꯑꯩꯈꯣꯏꯁꯨ
ꯏꯊꯟꯗ ꯕꯤꯖꯤꯅꯦꯁ ꯇꯧꯒꯦ ꯍꯥꯏꯔꯁꯨ ꯃꯤꯒꯤ ꯒꯣꯔꯃꯦꯟꯒꯤ ꯃꯈꯥꯗ ꯂꯩꯒꯗ ꯑꯝ ꯅꯠꯇ꯭ꯔꯗꯤ ꯑ ꯗꯤꯁꯇꯔꯤꯒꯤ ꯃꯈ ꯈꯥꯗ ꯔꯣꯗ ꯔꯣꯗ ꯂꯩ-